ꯑꯣ
ꯍꯧꯒꯠꯇ꯭ꯔꯤꯕꯣ꯫
ꯍꯧꯒꯠꯇ꯭ꯔꯤ ꯅꯣꯏꯗꯤ
ꯑꯩꯁꯨ ꯍꯧꯒꯠꯇ꯭ꯔꯤꯗ ꯐꯃꯨꯡꯗ ꯑꯗꯨꯝ ꯍꯤꯞꯄ ꯂꯩꯗ꯫ ꯅꯣꯡ ꯆꯨꯕꯅꯤꯅ ꯍꯧꯒꯠꯅꯤꯡꯕ ꯇꯟꯕ
ꯑꯣ ꯅꯪ ꯆꯨꯕ꯭ꯔꯣ꯫
ꯎꯝ
ꯎꯝ
ꯅꯣꯏ ꯑꯗꯨꯗꯤ
ꯅꯣꯡ ꯆꯨꯗꯦ꯫
ꯑꯁ ꯑꯁꯇꯣꯕ ꯅꯨꯡꯉꯥꯏ
ꯎ
ꯎꯝ꯫
ꯑꯗꯨꯗꯤ ꯇꯨꯝ ꯇꯨꯝꯃꯣꯅꯦ ꯑꯃꯨꯒ꯫
ꯎꯝ ꯇꯨꯝꯗꯣꯏꯅꯦ ꯑꯃꯨꯛ ꯇꯨꯝꯗꯣꯏꯅꯦ꯫ ꯏꯊꯟꯗ ꯇꯨꯝꯕꯅꯤꯅꯀꯣ ꯑꯁ
ꯎꯝ ꯎ ꯎ ꯍꯧꯒꯠꯈꯤꯔꯣꯏꯗ꯭ꯔꯣ
ꯊꯕꯛ ꯂꯩꯇ꯭ꯔꯥ ꯘꯤ ꯇꯨꯝꯃꯨꯗ ꯅꯪꯁꯨ
ꯑꯦꯛꯖꯥꯝ ꯂꯩꯌꯦ ꯂꯥꯏꯔꯤꯛ ꯄꯥꯅꯤꯡꯉꯥꯏꯇꯥꯥꯔꯦ
ꯑꯣ ꯑꯗꯨꯝ ꯊꯥꯕ ꯅꯨꯡꯉꯥꯏꯔꯝꯒꯅꯤꯗ
ꯀꯗꯥꯏꯗꯒꯤ ꯅꯨꯡꯉꯥꯏꯘꯣꯏꯅꯦ ꯂꯥꯏꯔꯤꯛ ꯄꯥꯗꯕꯤꯗ꯫
ꯂꯥꯏꯔꯤꯛ ꯄꯥꯗꯕꯤꯗ ꯅꯨꯡꯉꯥꯏꯅꯤ ꯍꯣꯔꯦꯟ ꯍꯣꯔꯦꯟ ꯐꯝꯕꯗꯗꯤ ꯐꯖꯅ ꯏꯕꯤꯅꯤꯀꯣ
ꯉꯁꯤꯗꯤ ꯑꯗꯨꯃꯥꯏꯅ ꯇꯧꯕ ꯉꯝꯔꯔꯣꯏ ꯌꯥꯝ ꯂꯨꯕꯒꯤ
ꯂꯨꯕ꯭ꯔꯣ
ꯍꯣꯏ
ꯂꯨꯔꯦꯗꯤ ꯆꯂꯣꯗꯅ ꯑꯘꯨ ꯑꯣꯏꯗꯤ
ꯂꯨꯔꯗꯤ ꯆꯠꯂꯅꯨ
ꯌꯥꯗꯦ ꯌꯥꯔꯔꯣꯏ ꯑꯗꯨꯃꯥꯏꯅ ꯇꯧꯔꯗꯤ
ꯎꯝ ꯅꯗꯦꯀꯃ ꯏꯅ ꯇꯨꯝꯕꯣ
ꯅꯥꯟ ꯇꯨꯝꯃꯤꯦꯗ ꯇꯣꯐꯇ ꯇꯨꯝꯕ ꯃꯅ ꯍꯥꯏꯁꯤꯦ
ꯑꯁ ꯉꯔꯤ ꯄꯥꯑ ꯃꯥꯜꯂꯦꯗꯅ
ꯅꯠꯇꯦ ꯀꯗꯥꯏꯗꯨꯒꯤ
ꯍꯥꯏꯗꯤ ꯉꯔꯥꯡ ꯑꯁꯤ ꯉꯔꯥꯡ ꯉꯅ ꯇꯨꯝꯃꯦ ꯎꯝ ꯐꯣꯟ ꯐꯣꯟ ꯆꯥꯔꯖ ꯇꯧꯕꯤꯔꯒ ꯉꯟꯅ ꯇꯨꯝꯃꯦ
ꯎꯝ ꯑꯗꯨꯒꯤ ꯑꯣꯏꯔꯝꯒꯅꯤ ꯃꯤꯅ ꯆꯠꯇꯧꯕꯁꯨ ꯔꯤꯥꯏ ꯇꯧꯗꯕꯁꯦ
ꯎ ꯑꯌꯨꯛ ꯊꯧꯒꯠꯂꯒ ꯅꯪ ꯊꯥꯔꯒ ꯂꯩꯔꯦ
ꯑꯁ ꯒ꯭ꯔꯨꯞꯇꯨꯗꯤ ꯂꯣꯏꯔꯦ ꯃꯦꯁꯦꯖꯇꯣ ꯑꯁ ꯂꯤꯁꯤꯡ ꯑꯃ ꯌꯧꯋꯤꯅꯦ
ꯍꯥ ꯒ꯭ꯔꯨꯞ ꯀꯤꯔꯣ
ꯀꯩ ꯀꯩ ꯍꯏ ꯅꯥꯔꯤꯔꯣ ꯈꯪꯗꯣꯏꯁ
ꯎꯝ
ꯑꯩꯁꯨ ꯀꯩꯅꯣ ꯗ ꯋꯥꯏꯐꯥꯏꯗ ꯀꯅꯦꯛ ꯇꯧꯔꯒ ꯊꯝꯂꯝꯕꯒꯣ ꯑꯗꯨꯒꯤ ꯃꯨꯊꯠꯄꯤꯗꯕ
ꯎꯝ
ꯎ ꯑꯁ
ꯊꯕꯛ ꯆꯠꯀꯅꯤ
ꯎ ꯆꯠꯂꯣꯏꯔꯦ ꯉꯁꯤꯗꯤ ꯌꯨꯝ ꯂꯩꯔꯅꯤꯅ
ꯑ
ꯆꯠꯂꯣꯏꯌꯦ
ꯀꯩꯒꯤ
ꯀꯩ ꯊꯕ ꯇꯨ ꯂꯧꯁꯨ ꯂꯣꯏꯔꯦ ꯈꯪꯗꯦꯁꯁꯤ ꯌꯨꯝꯗꯁꯨ ꯂꯩꯕ ꯅꯨꯡꯉꯥꯏꯇꯦ
ꯑꯗꯤ ꯀꯣꯏ ꯆꯠ ꯂꯥꯟꯅꯦ
ꯀꯥꯏꯗ ꯍꯧꯁꯨꯛ ꯀꯣꯏꯕꯁꯨ ꯅꯨꯡꯉꯥꯏꯔꯣꯏꯗꯥ ꯅꯣꯡ ꯆꯨꯕꯅꯤꯅ ꯀꯣꯏꯕꯁꯨ ꯅꯨꯡꯉꯥꯏꯔꯣꯏꯗ
ꯅꯨꯡꯊꯤꯟꯗꯗꯤ ꯅꯪ ꯔꯦꯜꯂꯤ ꯆꯠꯄ ꯌꯥꯎꯔꯒꯅꯤꯅꯤ
ꯎꯝ ꯑꯗꯨꯗꯤ ꯈꯪꯗꯦ ꯈꯪꯗꯦ ꯅꯣꯡ ꯆꯨꯔꯗꯤ ꯈꯪꯗꯦ ꯅꯣꯡ ꯆꯨꯗ꯭ꯔꯗꯤ ꯂꯧꯕꯨꯛꯇ ꯀꯩ ꯍꯥꯏꯅꯤ ꯑꯗꯨꯝ ꯁꯨꯝ ꯁꯨꯝ ꯀꯣꯏꯔꯨꯁꯦꯅ ꯈꯪꯗꯦꯅ
ꯎꯝ ꯍ
ꯈꯟꯗꯩ ꯃꯥꯟꯅꯕꯗꯤ ꯉꯁꯤ ꯄꯨꯈ꯭ꯔꯤꯗ ꯈꯣꯏ ꯆꯕꯁꯦ ꯍꯥꯏ
ꯑꯣ
ꯈꯖꯁꯦ ꯍꯥꯏꯈꯤꯕꯦꯕꯅꯦ ꯎꯝ
ꯅꯣꯏꯗꯤ ꯀꯩ ꯏꯟꯁꯥꯡ ꯊꯣꯡꯒꯦꯔꯣ
ꯈꯪꯗꯗ ꯑꯩ ꯍꯒꯇꯔꯤꯗ ꯊꯨꯡ ꯂꯣꯏꯌꯦꯖꯔ ꯐꯪꯗ ꯃ ꯍꯒ ꯂ
ꯅꯪꯒꯤ ꯃꯃꯥꯅ ꯀꯛ ꯇꯧꯕ꯭ꯔꯣ
ꯎꯝ ꯃꯥ ꯂꯩꯔꯤꯗꯤꯦ ꯃꯥ ꯇꯧꯕꯤ ꯃꯥ ꯂꯩꯇꯗꯦ ꯑꯩ ꯇꯧꯋꯦ
ꯎꯝ
ꯆꯥꯛ ꯌꯦꯟꯁꯥꯡꯁꯨ ꯊꯣꯡꯃꯟꯗꯅ ꯇꯜꯂꯤꯔ ꯑꯩꯁꯦ
ꯁ
ꯑꯩꯩꯅ ꯑꯉꯥꯡ ꯑꯣꯏꯔꯕꯗꯒꯤ ꯊꯣꯡꯕ ꯐꯥꯎꯔꯕꯅꯁꯤ
ꯑ ꯑꯗꯨꯗꯤ ꯌꯥꯝ ꯍꯥꯏꯩꯔꯝꯒꯅꯤꯅꯦ
ꯎꯝ ꯍꯩꯌꯦ ꯍꯥꯏ ꯇꯥꯔꯦ
ꯎ
ꯃꯤꯒꯤꯗꯤ ꯈꯪꯗꯦꯀꯣ ꯑꯩ ꯏꯁꯥꯔ ꯍꯩꯔꯦ ꯍꯥꯏꯔꯦ ꯈꯜꯂꯦ
ꯍꯥꯏꯩꯔꯣꯝꯒꯅꯤꯗ
ꯀ꯭ꯂꯥꯁ ꯀ꯭ꯂꯥꯁ ꯐꯣꯔ ꯐꯥꯏꯚꯇꯒꯤ ꯑꯗꯨꯗꯒꯤ ꯊꯣꯡꯕ ꯍꯧꯔꯕꯅꯤꯅ
ꯑꯝ
ꯍꯥꯏꯗꯤ ꯌꯨꯝꯗ ꯑꯍꯟ ꯑꯣꯏꯕꯅꯤꯅꯀꯣ ꯆꯤꯟꯅꯥꯗ ꯍꯧꯖꯤꯛ ꯑꯍꯟꯁꯤꯅ ꯂꯣꯏ ꯈꯪꯉꯅꯤꯤꯗ ꯑꯩ ꯑꯩ ꯈꯛꯇ ꯅꯠꯇꯦꯗ ꯃꯩꯁꯤꯡꯁꯨ ꯂꯣꯏ ꯍꯥꯏꯩꯒꯅꯤ
ꯎꯝ
ꯎꯝ ꯇꯜꯗꯦ ꯍꯅꯤꯉ ꯇꯜꯗꯗ
ꯍꯣꯏ ꯑꯩꯁꯨ ꯏꯪꯒ ꯇꯨꯝꯅꯤꯡꯉꯦ
ꯎꯝ ꯏꯆꯝꯗꯤ ꯀꯔꯝ ꯀꯥꯟꯗ ꯍꯧꯗꯧꯕ
ꯍꯥꯥ
ꯑꯦꯛꯖꯥꯝꯗꯤ ꯀꯔꯝ ꯄꯨꯡ ꯀꯌꯥꯗ ꯍꯧꯗꯣꯏꯔꯣ
ꯄꯨꯨꯟ ꯑꯃꯗ
ꯑꯦ ꯄꯨꯡ ꯑꯃꯗ
ꯍꯣꯏ
ꯎꯝ ꯄꯨꯡꯅ ꯀꯌꯥꯗ ꯑꯃꯨꯛ ꯂꯣꯏꯗꯕ
ꯃꯔꯤꯗ
ꯎꯝ ꯃꯤ ꯑꯇꯩꯗꯤ
ꯍꯥ
ꯊꯦꯡꯉꯦꯕ
ꯍꯣꯏ
ꯐꯖꯅ ꯊꯥꯔꯣ
ꯑꯥꯎ ꯊꯥꯒꯠꯆꯔꯤ
ꯏꯁ ꯏꯁ ꯀꯩꯒꯤ
ꯐꯖꯅ ꯊꯥꯑꯣ ꯍꯥꯏꯕꯒꯤ ꯊꯥꯒꯠꯆꯔꯤ ꯍꯥꯏꯕꯅꯤ ꯀꯩꯅꯣ
ꯑꯣ ꯎꯝ ꯍꯌꯦꯡꯗꯤ ꯑꯃꯨꯛ ꯑꯣꯐ꯭ꯔꯥ
ꯍꯣꯏ ꯑꯗꯨꯒ ꯁꯦꯇꯔꯗꯦꯗ ꯑꯃ ꯊꯥꯔꯗꯤ ꯂꯣꯏꯈꯦ
ꯂꯣꯏꯔꯤ ꯀꯃꯥꯏꯅ ꯇꯧꯔꯤꯅꯤ ꯁꯃꯔ ꯕꯔꯦꯛ ꯄꯤꯔꯕ ꯅꯣꯏꯒꯤ
ꯑꯁ ꯁꯃꯔ ꯕ꯭ꯔꯦꯛꯇꯤ ꯐꯪꯉꯔꯣꯏ ꯗꯨ ꯑꯣꯏꯔꯁꯨ ꯐꯣꯔ ꯐꯥꯏꯚ ꯗꯦꯖꯇꯤ ꯁꯨꯇꯤ ꯄꯤꯔꯝꯒꯅꯤꯅ
ꯎ ꯑꯗꯨꯗꯤ ꯀ ꯀꯗꯥ ꯆꯂꯅꯤ
ꯑꯗꯨꯝ ꯍꯣꯁꯇꯦꯜꯗ ꯂꯩꯒꯅꯤ
ꯌꯨꯝ ꯆꯜꯂꯣꯏꯗ꯭ꯔꯣ
ꯍꯣꯏ ꯆꯠꯄ ꯌꯥꯔꯔꯣꯏ ꯑꯗꯨꯒ ꯁꯨꯇꯤꯁꯨ ꯍꯥ
ꯂꯥ ꯄ꯭ꯔꯅꯣꯏꯕ
ꯑꯥ ꯁꯨꯇꯤꯁꯨ ꯀꯨꯏꯔꯔꯣꯏ ꯑꯗꯨꯒꯤ ꯆꯠꯄꯁꯨ ꯇꯝꯃꯦ
ꯎꯝ
ꯆꯠꯂꯒ ꯍꯜꯂꯛꯄꯗꯨ ꯇꯥꯎꯅꯤꯡꯗꯦ ꯆꯠꯅꯤꯡꯗꯦ
ꯎꯝ ꯈꯨꯨꯝꯗꯔꯔꯤ ꯈꯨꯨꯝꯗꯔꯔꯤ ꯅꯃꯥꯟꯅꯕꯤꯁꯨ ꯌꯥꯔ ꯑꯃꯅ ꯅꯣꯏ ꯄꯨꯟꯗ
ꯍꯥ
ꯃꯤ ꯈꯨꯟꯗꯒꯤꯅ ꯇꯟꯇꯔꯣ
ꯑꯩꯈꯏ ꯈꯨꯨꯝꯒꯦ ꯀꯔꯤ ꯍꯥꯏꯕ
ꯅꯪ ꯍꯣ ꯍꯣꯁꯇꯦꯜꯗ ꯂꯩꯔꯤꯁꯦ
ꯑꯥꯎ
ꯅꯣꯏ ꯈꯨꯟꯗꯒꯤ ꯅꯥꯊꯟ ꯇꯔꯨꯕ
ꯍꯣꯏ ꯇ꯭ꯔꯥꯏꯞꯁꯨ ꯅꯊꯟꯗ
ꯁꯤꯍꯦ
ꯑꯗꯨꯅ ꯍꯦꯟꯅ ꯅꯨꯡꯉꯥꯏꯅꯦ
ꯎ ꯂꯩ ꯅꯨꯡꯉꯥꯏꯕ꯭ꯔꯣꯅꯦ
ꯍꯣꯏ ꯑꯩꯗꯤ ꯑꯗꯨꯅ ꯅꯨꯡꯉꯥꯏꯌꯦ
ꯀꯅꯅꯗꯤ ꯅ ꯅꯨꯡꯉꯥꯏꯗꯤ ꯈꯪꯗ꯭ꯔꯦ
ꯍꯝ
ꯑꯗꯨꯗꯤ ꯅꯨꯡꯉꯥꯏꯔꯝꯃꯔꯣꯏ ꯈꯟꯕꯅꯦ
ꯎꯝ
ꯎꯝ
ꯉꯉꯥꯏꯕꯅꯤ
ꯍꯖꯝ ꯊꯥꯕ ꯂꯣꯏꯔꯗꯤ ꯀꯃꯥꯏꯅ ꯇꯧꯔꯅꯤ
ꯑꯩꯒꯤ ꯑꯩꯒꯤ ꯌꯨꯅꯤꯚꯔꯁꯤꯇꯤꯒꯤ ꯏꯃꯥꯟꯅꯕꯤꯁꯤꯡꯒ ꯑꯩ ꯀꯣꯏ ꯆꯠ ꯁꯦ ꯍꯧꯖꯤꯛꯁꯦ ꯗꯤꯁꯀꯁ ꯇꯧꯔꯒ ꯂꯩꯌꯦ ꯂꯥꯏꯔꯤꯛ ꯄꯥꯗꯕꯤꯗ
ꯇꯧ ꯀꯒꯗꯅꯤ ꯀꯣꯏꯒꯗꯧꯕꯅꯤ
ꯍꯣꯏ
ꯅꯨꯄꯥꯁꯤꯡꯗ ꯀꯣꯏꯅꯤꯡꯉꯥꯏꯁꯦ ꯈꯟꯗꯦꯕ
ꯃ ꯀꯗ
ꯑꯩꯅ ꯍꯥꯏꯕꯗꯤ ꯎ ꯑꯩ ꯍꯥꯏꯔꯗꯤ ꯅꯣꯏ ꯅꯨꯄꯤꯁꯤꯡꯁꯤ ꯀꯣꯟꯅꯤꯡꯉꯥꯏ ꯑꯗꯨꯝ ꯀꯩꯅꯣ ꯇꯧꯋꯤ ꯈꯜꯂꯤꯗꯅ
ꯑ ꯍꯣꯏ ꯍꯣꯏ
ꯅꯨꯄꯥꯁꯤꯡꯗꯤ ꯑꯗꯨꯃꯥꯏꯅ ꯇꯧꯗꯦꯕ ꯅꯨꯄꯥꯁꯤꯡꯗꯤ ꯀꯣꯏꯕ ꯁꯔꯨꯛꯇꯤꯗꯤ ꯄꯩꯁꯥ ꯍꯧꯔꯒ ꯆꯥꯛ ꯆꯥꯃꯤꯟꯅꯕꯗ
ꯎꯝ
ꯑꯗꯨ ꯇꯧꯕ ꯅꯨꯄꯥꯁꯤꯡꯗꯤ
ꯑꯥ
ꯀꯣꯏꯕ ꯁꯔꯨꯛꯇꯤꯁꯤ ꯄꯨꯛ ꯊꯟꯅ ꯆꯥꯥꯁꯦ ꯍꯥꯏꯔꯏ
ꯑ
ꯑꯗꯨ ꯅꯣꯡꯃꯜꯥꯎꯖꯤꯤꯡ ꯂꯥꯛꯏꯦꯕ ꯅꯣꯡꯃꯁꯤ ꯎꯝ
ꯑꯩꯈꯣꯏꯖ ꯀꯣꯏꯕ ꯆꯠꯄꯁꯨ ꯄꯨꯕꯨꯛ ꯊꯥꯅꯤꯡꯉꯩꯒꯤꯅꯤ ꯀꯩꯅꯣ
ꯔꯔꯤꯗꯤ ꯄꯨꯊꯝ ꯔꯦꯖ ꯄꯥ ꯀꯩꯅꯣ ꯔꯦꯁꯇꯨꯔꯦꯟꯒꯨꯝꯕ ꯍꯣꯇꯦꯜꯗꯗꯤ ꯃꯃꯜ ꯇꯥꯡꯉꯤꯗꯅ
ꯍꯣꯏ
ꯑꯗꯨ ꯁꯔꯨꯛꯇꯨꯗꯤ ꯏꯁ ꯏꯁꯥ ꯌꯨꯝꯗꯥ ꯀꯩ ꯀꯩꯅꯣ ꯉꯥꯟꯅꯨꯔꯥ ꯀꯩꯅꯣ ꯂꯧ ꯂꯧꯔꯒꯥ ꯆꯥꯁꯦ ꯍꯟꯗꯛ ꯂꯥꯛꯂꯤꯕ ꯁꯟꯗꯦ ꯅꯣꯡꯃꯥꯏꯖꯤꯡꯗꯀꯣ
ꯑꯝ
ꯔꯣꯅꯥꯜꯗꯣ ꯐꯦꯟꯒꯥ ꯃꯦꯁꯤ ꯐꯦꯟ ꯃꯨꯛꯄꯥꯡ ꯇꯧꯒꯅꯤ
ꯃꯤ ꯑꯍꯨꯝ ꯑꯍꯨꯝ ꯀꯣ ꯉꯥꯅꯨ ꯂꯤꯁꯤꯡ ꯑꯃꯒꯥ ꯆꯅꯤ ꯑꯃ ꯄꯤꯕ ꯂꯩꯕ
ꯑꯣ
ꯑꯗꯨ ꯋꯥꯔꯤ ꯂꯣꯏꯔꯕꯅꯦ ꯑꯗꯨ ꯂꯩꯥꯏꯔꯒ ꯇꯧꯗꯣꯏꯅꯦ
ꯌꯥꯝꯒꯤꯅꯤꯅꯦ
ꯃꯤ ꯑꯃꯅꯦ ꯂꯨꯄꯥ ꯆꯥꯃꯉꯥ ꯆꯥꯝꯃꯉꯥ ꯄꯨꯊꯣꯛꯏꯅꯦ
ꯑꯣꯝ
ꯀꯔꯤꯌꯥ ꯑꯁꯤ ꯑꯁꯤ ꯇꯥꯟꯅ ꯇꯂꯦ ꯁ ꯀꯅꯥꯅ ꯉꯝꯗꯣꯏꯔꯒ ꯌꯦꯡꯕ ꯇꯥꯔꯗꯅ
ꯎꯝ
ꯑꯩꯗꯤ
ꯎꯝ ꯍꯥꯏꯔꯣ
ꯅꯪ ꯑꯃꯨꯛꯀꯥ ꯇꯨꯝꯃꯨꯔꯦ
ꯈꯪꯗꯦꯗꯥ ꯍꯧꯖꯤꯛ ꯍꯧꯒꯠꯂꯁꯨ ꯊꯕꯛ ꯂꯩꯇꯦ
ꯑꯗꯨꯗꯤ ꯇꯨꯕꯅꯦꯍꯦ
ꯅꯪꯖꯨ ꯇꯧꯅꯨꯋꯣ
ꯑꯩꯗꯤ ꯍꯧꯒꯠꯀꯥꯅꯤ ꯇꯨꯝꯅꯤꯡꯒ꯭ꯔꯥꯁꯨ ꯍꯧꯒꯠꯄ ꯇꯥꯔꯦ
ꯎꯝ ꯇꯨꯃꯤꯟꯅꯕꯗꯣ ꯅꯨꯡꯉꯥꯏꯕꯅꯦ
ꯍꯣꯏ
ꯏꯁ ꯏꯪꯊꯝꯊꯥꯗꯥꯗꯤꯒꯣ ꯏꯊꯟꯗꯥ ꯇꯨꯝꯃ ꯇꯥꯜꯂꯦ ꯏꯪꯃꯟꯗꯅ
ꯀꯩꯒꯤ
ꯏꯁ ꯏꯪꯉꯦꯗꯥꯅ
ꯎꯝ
ꯏꯆꯟꯅꯨꯄꯤꯒꯤ ꯙꯨꯔꯤ ꯑꯆꯧꯕ ꯑꯃ ꯂꯩꯌꯦꯕ
ꯎꯝ
ꯃꯥꯏ ꯑꯗꯨꯝ ꯂꯧꯔꯒꯥ ꯍꯤꯞꯃꯤꯟꯅꯕꯅꯦ
ꯑꯣ